ꯍꯜꯂꯣ ꯇꯔꯨꯛ ꯁꯨꯗꯣꯏꯔꯥ
ꯑ ꯁꯤꯤꯡ ꯌꯥ
ꯎꯝ ꯀꯩꯅꯣ ꯎꯝ ꯍꯧꯖꯤꯛꯀꯤ ꯑꯩꯈꯣꯏꯅ ꯏꯟꯇꯔꯟ ꯆꯠꯄ ꯍꯥꯏꯁꯦ
ꯑꯥ
ꯏꯟꯇꯔ ꯅꯠꯇꯕꯤꯗ ꯁ꯭ꯀꯨꯜ ꯑꯣꯕꯖꯔꯕꯦꯁꯟ ꯑꯅꯤ ꯊꯣꯛꯀꯅꯤ ꯁ꯭ꯀꯨꯜ ꯑꯣꯕꯖꯔꯕꯦꯁꯟ ꯁꯦꯀꯦꯟ ꯁꯦꯃꯤꯁꯇꯔ ꯑꯃ ꯆꯠꯀꯅꯤ ꯁꯤꯁꯤꯗ ꯏꯅ ꯑꯩꯈꯣꯏꯁꯦ ꯑꯩꯈꯣꯏꯒꯤ ꯀꯩ ꯁꯞꯖꯦꯛꯅꯣ ꯁꯤꯁꯦ ꯑꯗꯨꯝ ꯍꯧꯖꯤꯛꯀꯤ ꯑꯗꯨꯃꯥꯏꯅ ꯄꯣꯠ ꯁꯥꯏꯟꯁꯇ ꯇꯝ ꯇꯥꯔꯒꯗꯤ ꯑꯩꯗꯤ ꯄꯣꯜꯁꯥꯏꯁ ꯑꯗꯨꯝ ꯁꯣꯁꯦꯜ ꯁꯥꯏꯟꯁꯅꯦꯅ ꯍꯥꯏꯔꯅꯤ ꯑꯗꯨꯒ ꯁꯣꯁꯦꯜ ꯁꯥꯏꯟꯁꯀꯤ ꯑꯣꯖꯥꯅ ꯀꯔꯝꯥꯏꯅ ꯇꯥꯛꯑꯦ ꯍꯥꯏꯕꯁꯦ ꯑꯩꯈꯣꯏꯅ ꯊꯝꯃꯒ ꯌꯦꯡꯉꯨꯕ ꯑꯩꯈꯣꯏꯅ ꯐꯝꯃꯒ ꯌꯦꯡꯉꯨꯕ ꯍꯥꯏꯁꯦ ꯀꯃꯥꯏꯅ ꯇꯥꯏ ꯐꯝꯃ ꯁꯥꯇ꯭ꯔꯩ ꯇꯥ꯭ꯔꯤ ꯌꯦꯡꯉꯗꯣꯏꯅꯤ ꯋꯥ ꯑꯃꯇꯥꯡꯕ ꯌꯥꯗꯦ ꯑꯩꯈꯣꯏꯅ ꯑꯣꯁ ꯑꯗꯨꯗ ꯏꯗ ꯇꯔꯣꯏ ꯇꯧꯔꯨꯔꯕꯁꯨ ꯌꯥꯗꯦ ꯀꯔꯤꯝꯇ ꯀꯔꯤꯝ ꯌꯥꯗꯦ ꯁꯝꯅ ꯌꯦꯡꯉꯨꯗꯧ ꯈꯛꯇ ꯑꯗꯨꯗꯨꯅ ꯀꯩꯅꯁꯦꯃꯤꯁ ꯇꯔ ꯑꯗꯨ ꯀ ꯄꯣꯠꯁꯁ ꯆꯗ ꯑꯃꯨꯛ ꯇꯧꯗꯣꯏꯁꯤꯅ ꯏꯟꯇꯔꯟ ꯆꯠꯄꯁꯤꯗꯩꯁꯤꯗ ꯍ ꯭ꯔꯨ ꯈꯥꯏꯗꯣꯔꯛꯀꯅꯤꯕ ꯭ꯔꯨꯨꯞꯁꯦ ꯃꯤ ꯇꯔꯥ ꯇꯔꯥꯅ ꯁꯥꯔꯛꯄ ꯌꯥꯏ ꯀꯌꯥꯅꯣ ꯑꯩꯈꯣꯏ ꯀꯣꯂꯦꯖꯇꯨꯒꯤ ꯃꯈꯥ ꯄꯣꯜꯂꯦ ꯑꯗꯨꯒ ꯁꯥꯔꯛꯄ ꯒ꯭ꯔꯨꯞꯇꯨꯗꯩꯗꯨꯗ ꯁꯞꯖꯦꯛ ꯖꯤꯤ ꯌꯥꯎꯔꯛꯀꯅꯤ ꯁꯣꯁꯦꯜ ꯁꯥꯏꯟꯁꯀꯤꯗꯤ ꯏꯦ ꯈꯤꯛꯇꯪ ꯊꯝꯃꯣꯏ ꯊꯥꯏ ꯁꯦ ꯃꯤ ꯑꯗꯨꯝ ꯌꯥꯝꯕꯅꯤꯅ ꯁꯣꯁꯦꯜ ꯁꯥꯏꯟꯁ ꯂꯧꯔꯒꯗꯤꯀꯣ ꯃꯤ ꯑꯅꯤ ꯑꯗꯨꯝ ꯌꯥꯎꯔꯛꯀꯅꯤ ꯀ ꯀꯝꯜꯁꯔꯤ ꯑꯅꯤꯗꯤ ꯌꯥꯎꯔꯅꯤ ꯑꯍꯨꯝ ꯂꯧꯔꯛꯄꯁꯨ ꯑꯗꯨ ꯑꯍꯃꯥꯎ ꯑꯗꯨꯝ ꯌꯥꯎꯅꯕꯁꯨ ꯌꯥꯎꯕꯅꯦ
ꯍꯣꯏ ꯌꯥꯎꯋꯦ ꯚꯥꯔꯥ꯫ ꯆꯥꯝ ꯕꯥꯔꯤꯗꯤ ꯌꯥꯎꯍꯧꯋꯦ ꯎꯝ ꯌꯥꯎꯋꯦꯕ ꯐꯅꯥꯝ ꯌꯥꯎꯕ ꯂꯧꯕ ꯌꯥꯎꯋꯦꯕ ꯑꯩ ꯅꯍꯥꯟꯊꯥ ꯂꯥꯛꯄ꯫ ꯗꯨꯗ꯫
ꯅꯠꯇꯦ ꯅꯠꯇꯦ ꯑꯩꯅ ꯍꯥꯏꯁꯦ꯫ ꯑꯗꯨꯅ ꯍꯣꯏ ꯑꯗꯨꯃꯥꯏꯅ ꯇ-ꯍꯥꯏꯗꯤ ꯏꯟꯇ꯭ꯔꯟꯒꯤ ꯑꯗꯨꯃꯥꯏꯅ ꯒ꯭ꯔꯨꯞ ꯁꯦꯝꯃꯛꯄꯗꯅꯦ
ꯑꯣ ꯑꯣ ꯑꯣ ꯑꯣ ꯑꯗꯤ ꯒ꯭ꯔꯨꯞ ꯁꯦꯝꯃꯛꯄꯩ ꯋꯥ ꯌꯥꯎꯕꯗꯣ ꯑꯣ ꯑꯣ ꯑꯣ ꯑꯣ꯫
ꯄꯨꯔꯤꯒꯤ ꯃꯤ ꯑꯃ ꯍꯥꯞꯄꯛꯀꯅꯤ꯫ ꯃꯦꯠꯁꯀꯤ ꯃꯤ ꯑꯃ ꯅꯠꯇ꯭ꯔ ꯑꯅꯤ ꯍꯥꯞ ꯄꯀꯅꯤ꯫ ꯑꯗꯒꯤ ꯐꯤꯖꯤꯀꯦꯜ ꯁꯥꯏꯟꯁꯀꯤ ꯃꯤ ꯑꯃ ꯍꯥꯞ ꯄꯛꯀꯅꯤ ꯕꯣꯠ ꯕꯥꯌꯣꯂꯣꯖꯤ꯫ ꯀꯦꯜ ꯁꯥꯏꯟꯁꯀꯤ ꯃꯤ ꯑꯅꯤ ꯑꯃ ꯑꯃꯔ ꯑꯅꯤꯔ ꯍꯥꯞꯄꯛꯀꯅꯤ꯫ ꯑꯃꯥꯏ ꯁꯣꯁꯦꯜ ꯁꯥꯏꯟꯁꯀꯤ ꯃꯤ ꯑꯍꯨꯝ ꯍꯥꯄꯛ ꯀꯩ ꯑꯗꯨꯃꯥꯏꯅ ꯍꯥꯞꯇꯣꯏꯅꯦꯕ ꯒ꯭ꯔꯨꯞ ꯑꯃ ꯁꯦꯝꯕ ꯍꯥꯏꯁꯦ꯫
ꯑꯥ꯫
ꯑꯗꯨꯒꯤ ꯒ꯭ꯔꯨꯞꯇꯨꯅ ꯉꯥꯡꯅꯔꯒ ꯌꯥꯅꯔꯒ ꯒ꯭ꯔꯨꯞꯇꯨꯗ ꯒ꯭ꯔꯨꯞ ꯂꯤꯗꯔ ꯌꯥꯎꯔꯛꯈꯤꯅꯤ ꯑꯗꯨꯅ ꯒ꯭ꯔꯨꯞꯀꯤ ꯃꯌꯥꯝꯗꯨꯅ ꯌꯥꯅꯔꯒ ꯑꯩ ꯁꯤ ꯁ꯭ꯀꯨꯜꯗ ꯑꯦ ꯁꯝꯅ ꯍꯥꯏꯔꯕꯗ ꯀꯩꯁꯥꯝ ꯊꯣꯡ ꯍꯥꯏꯁ꯭ꯀꯨꯜꯗ ꯆꯠꯂꯁꯤ ꯍꯥꯏꯅꯔꯦ꯫ ꯀꯩꯁꯥꯝꯊꯣꯡ ꯍꯥꯏꯁ꯭ꯀꯨꯜꯗ ꯆꯠꯁꯤ ꯍꯥꯏꯅꯕ꯫ ꯑꯗꯣ ꯑ-ꯁꯨꯄꯔꯚꯥꯏꯖꯔ ꯑꯃꯁꯨ ꯂꯥꯛꯈꯤꯅꯤ ꯏꯆꯦ ꯍꯣꯏꯒꯤ꯫ ꯑꯗꯨ ꯁꯨꯄꯔꯚꯥꯏꯖꯔꯗꯨꯅ꯫ ꯑꯣꯖꯥ ꯑꯃ ꯑꯣꯏꯔꯅꯤ꯫ ꯑ ꯀꯩꯅꯣ ꯀꯣꯂꯦꯖꯇꯨꯒꯤ ꯃꯥꯅ ꯂꯣꯏ ꯌꯦꯡꯖꯟꯗꯣꯏꯅꯦ ꯑꯗꯨꯗ ꯍꯥꯏꯔꯒ꯫ ꯑꯌꯥꯕ ꯂꯧꯔꯒ꯫ ꯏꯟꯇ꯭ꯔꯟ ꯆꯠꯇꯣꯏꯅꯦꯕ ꯏꯟꯇ꯭ꯔꯟ ꯆꯠꯄ ꯃꯇꯝꯁꯤꯗꯩꯁꯤꯗ ꯑꯩꯈꯣꯏꯅ ꯇꯥꯛ꯫ ꯇꯣꯏꯁꯦ ꯁ꯭ꯀꯨꯜꯗꯨꯗ ꯍꯥꯟꯅ꯫ ꯍꯪꯉꯨꯔꯅꯤ ꯁ꯭ꯀꯨꯜꯗꯨꯗ ꯍꯪꯉꯒ꯫ ꯁ꯭ꯀꯨꯜꯖꯤꯅ ꯑꯦ꯫ ꯑꯣꯖꯥ ꯍꯣꯏꯅ ꯍꯥꯏꯗꯤ ꯏꯆꯦ ꯍꯣꯏꯒꯤꯗꯣ ꯈꯔ ꯂꯥꯏꯍꯟꯒꯦ ꯍꯥꯏꯇꯥꯔꯒꯗꯤ ꯒꯃꯦꯟ ꯁ꯭ꯀꯨꯜꯒꯨꯝꯕꯗ ꯆꯠꯂꯒꯅꯦ꯫ ꯑꯉꯥꯡꯃꯆꯥꯒꯤ꯫ ꯀꯔꯝꯕ ꯁ꯭ꯀꯨ ꯇꯥꯛꯀꯅꯤꯗꯨꯁꯨ ꯀ꯭ꯂꯥꯁ ꯏꯂꯚꯦꯟ ꯇꯨꯋꯦꯞ ꯇꯥꯛꯀꯗ꯭ꯔꯥ ꯑꯗꯨ ꯇꯥꯛꯀꯗ꯭ꯔꯥ ꯑꯗꯨꯗꯤ꯫ ꯇꯦꯟꯕꯨ ꯈꯛꯇꯪꯗ ꯑꯌꯥꯝꯕ ꯇꯥꯛꯄ꯫ ꯄꯅꯦꯕ ꯏꯂꯚꯦꯟ ꯇꯨꯋꯦꯞ꯫ ꯗꯨ ꯏꯆꯦ ꯍꯣꯏꯒꯤ ꯁ꯭ꯀꯨꯜ ꯈꯟꯕꯒꯤ ꯃꯈꯥ ꯄꯣꯂꯦꯕ ꯏꯆꯦꯍꯣꯏꯅ꯫
ꯑꯣ꯫
ꯂꯥꯏꯕꯗ ꯈꯟꯅꯤꯡꯉꯒꯁꯨ ꯀꯩꯁꯨ ꯀꯥꯏꯗꯦꯕ ꯑꯗꯨꯝ꯫
ꯑꯥ ꯑꯥ ꯑꯥ
ꯈꯔ ꯑꯉꯥꯡ ꯌꯥꯝꯗꯕ ꯑꯗꯒꯤ ꯑ ꯀꯩꯅꯣ ꯇꯧꯕ ꯀ꯭ꯂꯥꯁ ꯇꯦꯟꯐꯧꯗꯪ ꯌꯥꯎꯕ ꯑꯉꯥꯡ ꯑꯗꯨꯒꯨꯝꯗꯇꯪ ꯈꯜꯂꯁꯨ ꯀꯩꯁꯨ ꯀꯥꯏꯗꯦ
ꯑꯗꯨꯗꯤ ꯑꯩꯈꯣꯏꯅ ꯑꯄꯥꯝꯕ ꯑꯗꯨꯝ ꯈꯟꯖꯕꯅꯦꯕ
ꯇꯨꯒꯤ ꯃꯈꯥ ꯄꯣꯜꯂꯦꯕ ꯒ꯭ꯔꯨꯞꯇꯨꯗꯒꯤ ꯆꯦꯟ ꯑꯩꯈꯣꯏꯒꯤ ꯑꯟꯗꯁ ꯃꯈꯥ ꯄꯣꯂꯦꯕ ꯑꯗꯨ ꯈꯜꯂ ꯆꯠꯂꯅꯤ ꯆꯠꯂ ꯀꯥꯟ ꯗꯨꯗ ꯇꯥꯛꯄꯁꯨ ꯑꯃꯨꯛ ꯀꯔꯝꯕ ꯁ꯭ꯀꯨꯜ ꯀꯔꯝꯕ ꯀ꯭ꯂꯥꯁ ꯇꯥꯛꯀꯅꯤ ꯍꯥꯏꯁꯦ ꯍꯥꯟꯅ ꯄ꯭ꯔꯥꯏꯌꯣꯔ ꯑꯣꯏꯅ ꯑꯩꯈꯣꯏꯅ ꯍꯪꯍꯧꯗꯣꯏꯅꯦꯕ
ꯑ ꯍꯪꯕ ꯍꯥꯏꯁꯦ ꯍꯪꯕ ꯍꯥꯏꯁꯦ ꯁ꯭ꯀꯨꯜꯗꯨꯗ ꯍꯪꯕꯩ ꯋꯥꯔꯤꯔ
ꯁ꯭ꯀꯨꯜꯗꯨꯗ ꯍꯪꯗꯣꯢꯅꯦꯕ ꯁ꯭ꯀꯜꯒꯤ ꯑꯣꯖꯥꯖꯤꯡꯗꯨꯗ ꯄ꯭ꯔꯤꯟꯄꯜ ꯄꯜꯗꯨꯗꯕꯨ ꯑꯣꯏꯔꯣ ꯑꯣꯖꯥ ꯑꯩꯈꯣꯏꯁꯦ ꯀꯔꯝ ꯀꯔꯝꯕ ꯀ꯭ꯂꯥꯁꯇ ꯆꯪꯉꯨꯒꯦ ꯑꯗ ꯃꯥꯅꯦ ꯑꯦ ꯂꯣꯏ ꯆꯪꯉꯨ ꯀꯩꯁꯨ ꯀꯥꯏꯗꯦ ꯅꯪꯅ ꯑꯄꯥꯝꯕꯁꯤꯡ ꯂꯣꯏ ꯆꯪꯕ ꯌꯥꯏ ꯍꯥꯏꯔꯒꯅ ꯁꯤ ꯁꯤ ꯁꯤ ꯊꯟꯗꯗꯤ ꯑꯣꯏꯔꯣꯏꯕ ꯁꯣꯁꯦꯜ ꯁꯥꯢꯟꯁ ꯑꯣꯏꯇꯥꯔꯒꯗꯤ ꯃꯤ ꯑꯅꯤ ꯑꯍꯨꯝ ꯁꯣꯏ ꯁꯨꯔꯛꯀꯅꯦꯕ ꯑꯗꯨꯗꯨꯅ ꯑꯦ ꯆꯤꯅ ꯑꯦ ꯑꯩꯗꯤ ꯈꯔ ꯑꯩꯗꯤ ꯑꯗꯨꯃꯥꯏꯅ ꯇꯧꯔꯛꯑꯦ ꯑꯩ ꯁꯣꯁꯦꯜ ꯁꯥꯏꯁ ꯗꯥꯔꯦꯛ ꯁꯣꯁꯦꯜ ꯁꯟꯁꯇꯩ ꯂꯥꯛꯄ ꯅꯠꯇꯦ ꯄꯦ ꯑꯩꯗꯤ ꯈꯔ ꯑꯉꯥꯡꯒꯤ ꯀ꯭ꯂꯥꯁ ꯁꯤꯛꯁꯀꯤꯗꯣ ꯄꯥꯏꯒꯦ ꯁꯕꯦꯟꯒꯤꯗꯣ ꯄꯥꯏꯒꯦꯗꯣ ꯍꯥꯏꯔꯒ ꯌꯥꯔꯦꯗꯅ ꯑꯗꯨꯃꯥꯏꯅ ꯄꯥꯏꯔꯒ ꯑꯇꯣꯞ ꯑꯩꯠ ꯅꯥꯏꯟꯗꯨꯅ ꯃꯣꯏꯗ ꯄꯥꯏꯍꯟꯈ꯭ꯔꯒ ꯄꯤꯔ ꯂꯣꯏꯔꯦ ꯑꯗꯨꯃꯥꯏꯅ ꯇꯧꯔꯒ ꯉꯥꯡꯅꯔꯒ ꯑꯟꯗꯔ ꯏꯁꯇꯦꯟꯗꯤꯡꯗꯨꯣ ꯂꯩꯅꯔꯒ ꯑꯗꯨꯒ ꯍꯧꯖꯤꯛꯀꯤ ꯁꯣꯁꯦꯜ ꯁꯥꯏꯟꯁ ꯍꯥꯟꯅ ꯇꯥꯛꯑꯝꯕ ꯑꯣꯖꯥꯗꯣ ꯑꯗꯨꯗ ꯑꯃꯨꯛ ꯑꯣꯖꯥ ꯀꯔꯝꯕ ꯆꯠ ꯇꯥꯛꯀꯅꯤ ꯑꯩꯈꯣꯏꯒꯤꯁꯦ ꯈꯣꯠꯄꯁꯦꯅ ꯍꯥꯏꯔꯅꯤ ꯑꯗꯨꯗ ꯃꯣꯏꯅ ꯑꯦꯅꯤ ꯁꯞꯖꯦꯛꯇꯣ ꯑꯦꯅꯤ ꯁꯖꯦꯛ ꯇꯛꯑꯣ ꯍꯥꯏꯔꯒꯅ ꯑꯩꯈꯣꯏꯅ ꯌꯨꯝꯗꯒꯤ ꯄ꯭ꯔꯤꯄꯦꯌꯔ ꯇꯧꯔꯒ ꯆꯠꯂꯒ ꯇꯥꯔꯨꯔꯅꯤ ꯅꯠꯇꯕꯤꯗ ꯃꯣꯏꯅ ꯑꯦ ꯑꯗꯨ ꯍꯥꯟꯅ ꯑꯗꯨ ꯇꯥꯛꯑꯣ ꯑꯗꯨ ꯇꯧꯑꯣꯔ ꯄꯦꯔꯦꯠ ꯑꯃꯕꯨꯗꯤ ꯇꯥꯛꯑꯅꯤꯌꯦ ꯄꯦꯔꯦꯠ ꯑꯃ ꯍꯥꯏꯁꯦ ꯄꯦꯔꯦꯠ ꯑꯃ ꯅꯨꯃꯤꯠ ꯀꯩꯅꯣ ꯇꯥꯛꯀꯅꯤꯌꯦ ꯑꯗꯨꯒꯤꯗꯤ ꯑꯃꯨꯛ ꯆꯌꯣꯜꯃꯨꯛꯇꯤ ꯑꯗꯨꯝ ꯇꯥꯑꯅꯤ ꯆꯌꯣꯜꯃꯨꯛꯇ ꯏꯝ
ꯍꯥꯏꯅ ꯑꯣ ꯑꯗꯨꯃꯥꯏ ꯃꯇꯝ ꯂꯧꯗꯣꯏꯔꯥ ꯍꯥꯏꯁꯦ
ꯄꯔꯥꯏ ꯁ꯭ꯀꯨꯜ ꯄꯨꯗꯣꯏꯅꯤ ꯚꯥꯏ ꯁ꯭ꯀꯨꯜ ꯄꯨꯗꯣꯏꯅꯤ ꯁ꯭ꯀꯨꯜ ꯄꯨꯕꯁꯤꯗ ꯆꯌꯣꯜ ꯑꯃ ꯍꯥꯏꯁꯦ ꯑꯗꯨꯃꯥꯏꯅ ꯑꯗꯨꯝ ꯁ꯭ꯀꯨꯜ ꯀꯩꯅꯣꯗꯨꯒꯤ ꯃꯈꯥ ꯄꯣꯜꯂꯦ ꯁꯨꯄꯔꯚꯥꯏꯖꯔ ꯁ꯭ꯀꯨꯜ ꯀꯩꯀꯥ ꯑꯗꯨꯒꯤ ꯃꯈꯥ ꯄꯣꯜꯂꯦ ꯑꯩꯈꯣꯏ ꯆꯌꯣꯜꯃꯨꯛ ꯆꯠꯂꯦꯕ ꯑꯩꯈꯣꯏꯁꯨ ꯀꯣ ꯑ ꯑꯁꯦꯡꯕꯒꯤꯗꯤ ꯃꯤ ꯌꯥꯝ ꯁꯥꯡꯅ ꯆꯠꯀꯗꯕꯅꯦ ꯆꯌꯣꯜ ꯑꯃꯗꯗꯤ ꯌꯥꯝ ꯁꯥꯡꯕ ꯃꯇꯝ ꯊꯥꯃꯨꯛ ꯆꯠꯀꯗꯕꯅꯦ ꯑꯗꯣ ꯆꯌꯣꯜ ꯑꯃꯝꯇꯪ ꯆꯠꯂꯦ ꯇꯝꯗ ꯐꯪꯅꯗꯕꯅꯦ ꯁ꯭ꯀꯨꯜꯗꯁꯨ ꯄꯥꯔꯃꯤꯁꯟ ꯄꯤꯔꯣꯏꯗꯕꯅꯤꯅ ꯃꯥꯏꯟꯁꯠꯇ ꯅ ꯑꯗꯨꯒ ꯑꯗꯨꯃꯥꯏꯅ ꯇꯥꯛꯑꯅꯤ ꯇꯥꯛꯄꯗꯩꯗꯨꯗ ꯑꯁꯦꯡꯕꯩꯗꯤ ꯁꯨꯄꯔꯕꯥꯏꯖꯔ ꯁꯨꯄꯔ ꯄꯥꯏꯁ ꯁꯅꯥ ꯑꯗꯨꯗ ꯐꯝꯃꯒ ꯌꯦꯡꯗꯣꯏꯅꯦꯕ ꯑꯩꯈꯣꯏꯒꯤ ꯑꯣꯖꯥ ꯀꯣꯂꯦꯖꯀꯤ ꯑꯣꯖꯥ ꯑꯣꯏꯔꯤꯕꯁ ꯁꯤꯅ ꯃꯅꯤꯡꯗ ꯐꯝꯃꯒ ꯇꯥꯛꯏꯕ ꯗꯨꯗ ꯑꯩꯈꯣꯏꯒꯤ ꯕꯤ ꯅꯤꯌꯣꯝ ꯈꯔ ꯂꯩꯔꯤꯕ ꯂꯥꯏꯔꯤꯛ ꯇꯥꯛꯄꯗ ꯁꯨꯃꯥꯏꯅ ꯇꯥꯛꯀꯗꯕꯅꯤꯣꯝ ꯃꯦꯊꯠ ꯈꯔ ꯂꯩꯌꯦ ꯃꯦꯊꯠ ꯁꯤꯒꯤ ꯃꯦꯊꯠꯁꯦ ꯏꯟꯒꯗꯕ ꯑꯉꯥꯡꯗ ꯂꯥꯡꯉ ꯒꯤ ꯀꯣꯏꯟ ꯍꯪꯒꯗꯕꯅꯤ ꯀꯣꯏꯁꯟ ꯍꯪ ꯈꯪ꯭ꯔ ꯀꯅꯥ ꯐꯤꯕꯝꯗꯣ ꯍꯪꯒꯗꯕꯅꯤ ꯑꯗꯨꯒ ꯈꯪ ꯇꯥꯔꯒꯗꯤ ꯑꯃꯨꯛ ꯍꯜꯂꯒ ꯍꯥꯟꯅꯩꯗꯨꯗ ꯍꯪꯒꯗꯕꯅꯤ ꯈꯣꯠꯀꯗꯕꯅꯤ ꯀꯥꯏꯅ ꯑꯗꯨꯒꯨꯝꯕ ꯅꯤꯌꯣꯝꯁꯨ ꯂꯩꯔꯦ ꯀꯗꯗꯤ ꯆꯩꯩ ꯄꯥꯏꯕꯗ ꯀꯃꯥꯏꯅ ꯄꯥꯏꯒꯅꯤ ꯐꯨꯅꯕ ꯅꯠꯇꯕ ꯑꯗꯗꯒꯤ ꯊꯤꯜꯂꯒ ꯇꯥꯛꯄ ꯑꯗꯒꯤ ꯎ ꯑ ꯑꯩꯈꯣꯏꯒꯤ ꯃꯦꯞꯀꯨꯝꯕꯒ ꯄꯨꯗꯅ ꯈꯣꯠꯇꯅ ꯑꯦ ꯇꯤꯆꯤꯡ ꯑꯦꯞ ꯀꯨꯝꯕ ꯑꯗꯨꯒꯨꯝ ꯒꯤ ꯃꯥꯛꯁꯁꯨ ꯄꯤꯗꯣꯏꯅꯦꯕ ꯑꯗꯨꯒꯤ ꯃꯇꯨꯡ ꯏꯟꯅ ꯑꯗꯨꯁꯤꯡꯗꯣ ꯂꯩꯕ ꯑꯗꯨꯒꯤ ꯅꯤꯌꯣꯝ ꯁꯤꯡꯗꯣ ꯏꯟꯕ꯭ꯔꯅ ꯁꯨꯄꯔꯚꯥꯏꯖꯔ ꯑꯗꯨꯅ ꯌꯦꯡꯗꯣꯏꯅꯦꯕ ꯑꯗꯨꯃꯥꯏꯅ ꯇꯧꯒꯅꯤ ꯏꯟꯇꯔꯟ ꯆꯠꯄ ꯍꯥꯏꯁꯦ ꯑꯗꯨꯃꯥꯏꯅ ꯇꯧꯗꯣꯏꯅꯦ ꯑꯗꯨꯒ ꯑꯗꯨꯁꯤꯡꯗꯨ ꯁꯜꯗ ꯆꯠꯂꯒ ꯇꯧꯔꯨꯗꯨꯣꯏꯅꯤ ꯏꯟꯇꯔꯟ ꯁꯨꯄꯔꯚꯥꯏꯖꯔꯗꯨꯅ ꯑꯗꯨꯝ ꯌꯦꯡꯉ ꯂꯩꯕꯗꯤ ꯉꯝꯃꯣꯏ ꯑꯣ ꯏꯆꯦ ꯍꯣꯏꯒꯤ ꯆꯠꯇꯣꯏꯁꯦ ꯃꯤ ꯐꯅꯌꯥꯝ ꯆꯠꯀꯅꯤ ꯃꯤ ꯅꯤꯄꯥꯜ ꯃꯥꯄꯟꯃꯨꯛ ꯆꯠ ꯒ꯭ꯔꯨꯞꯇꯨꯗ ꯇꯥꯔꯅꯤ ꯑꯗꯨꯗꯩꯗ ꯒ꯭ꯔꯨꯞ ꯗꯥꯎ ꯌꯥꯗꯗꯤ ꯏꯦꯒꯤꯗ ꯁꯨꯄꯥꯔꯕꯥꯏꯖꯔ ꯁꯨꯡꯗꯪꯉꯛꯔꯣꯏ ꯑꯩꯒꯤꯗꯤ ꯆꯪꯉꯛꯈꯤꯗꯦꯕ ꯑꯗꯨꯒ ꯁꯨꯄꯔꯚꯥꯏꯖꯔ ꯑꯗꯨꯝ ꯆꯪꯉꯛꯄ ꯑꯗꯨꯝ ꯅꯨꯡꯇꯤꯒꯤ ꯆꯪꯉꯛꯄꯁꯨ ꯍꯦꯛ ꯇꯝꯕ ꯉꯝꯗ꯭ꯔꯦ ꯑꯗꯨꯗꯤ ꯇꯥꯎꯗ ꯂꯩꯔꯦ
ꯎꯝ ꯁꯨꯄꯔꯚꯥꯏꯖꯔꯁꯦ ꯅꯣꯏ ꯀꯣꯂꯦꯖꯀꯤ ꯑꯩꯈꯣꯏꯅ ꯇꯝꯗꯣꯏꯕ ꯀꯣꯂꯦꯖꯇꯨꯒꯤ ꯑꯣꯏꯗꯣꯏꯅꯤꯅꯦ
ꯍꯣꯏ ꯑꯗꯨꯅ ꯏꯆꯦ ꯈꯣꯏꯅ ꯂꯥꯏꯍꯟꯒꯤ ꯏꯟꯇꯔ ꯂꯥꯏꯍꯒꯦ ꯍꯥꯏ ꯒꯃꯦꯟ ꯁꯀꯨꯜ ꯈꯟꯕꯅ ꯕꯤꯁ꯭ꯠ ꯕꯒ ꯅꯦꯕ ꯁ꯭ꯀꯨꯜ ꯀꯌꯥ ꯀꯩꯅꯣ ꯇꯧꯗꯕ ꯃꯤ ꯑꯉꯥꯡꯒ ꯌꯥꯝ ꯍꯦꯟꯅ ꯂꯩꯇꯕ ꯑꯗꯨꯒꯨꯝꯕ ꯈꯟꯕ ꯕꯦꯁ ꯇꯥꯏꯌꯦꯕ ꯑꯩꯦ ꯏꯆꯦ ꯈꯣꯏ ꯅꯥꯛꯇ ꯂꯩꯔ ꯇꯔꯒꯗꯤ ꯏꯆꯦ ꯑꯩꯈꯣꯏꯅ ꯐꯖꯅ ꯀꯟꯚꯤꯟꯁ ꯇꯧꯔꯒ ꯄꯨꯂꯞ ꯄꯨꯅꯕ ꯍꯣꯠꯅ ꯇꯔꯦ ꯑꯗꯨꯗꯗꯤ ꯀꯣꯂꯦꯖ ꯆꯠꯇꯣꯏ ꯃꯊꯧ ꯌꯥꯗꯦꯕꯀꯣ ꯑꯗꯨꯝ ꯁꯀꯨꯜ ꯃꯣꯏ ꯁ꯭ꯀꯨꯜꯗꯨꯒꯤ ꯃꯇꯝꯗꯨꯗ ꯑꯦꯁꯦꯝꯕ꯭ꯂꯤ ꯂꯪꯅꯕ ꯆꯠꯂꯅꯤ ꯑꯦꯁꯦꯝꯕ꯭ꯂꯤ ꯅꯪꯅꯕ ꯆꯠꯂꯒ ꯁ꯭ꯀꯨꯜꯁꯨꯗꯤ ꯊꯕꯛ ꯂꯩꯔꯅꯤ ꯑꯗꯨꯒ ꯍꯜꯂꯛꯀꯗꯣꯏꯅꯦꯕ ꯑꯗꯨꯃꯥꯏꯅ ꯇꯧꯗꯣꯏꯅꯦ ꯑꯗꯣ ꯑꯩꯈꯣꯏꯗꯤ ꯌꯥꯝꯅ ꯂꯨ
ꯑ ꯕꯤ ꯑꯦꯠꯁꯦ ꯇꯧꯔꯤꯁꯤꯁꯦ ꯑꯩꯈꯣꯏꯅ ꯇꯥꯛꯏꯕ ꯇꯝꯃꯤꯕ ꯁꯞꯖꯦꯛꯁꯦ ꯇꯝꯃꯨꯕꯒꯤ ꯋꯥꯔꯦꯞꯇ ꯅꯠꯇ꯭ꯔꯦꯕꯗꯨꯅ
ꯅꯠꯇꯦ ꯑꯗꯨꯅꯤ ꯉꯁꯥꯏꯒꯤ ꯄꯦꯄꯔ ꯑꯅꯤꯈꯛꯇꯤ ꯊꯥꯅꯤꯕ ꯑꯗꯨꯒ ꯍꯧꯖꯤꯛꯀꯤ ꯄꯦꯄꯔ ꯑꯅꯤ ꯊꯥ ꯑꯗꯨꯃꯥꯏꯅ ꯇꯧꯔꯒ ꯑꯃꯨꯛ ꯁꯃꯨꯛ ꯂꯦꯁꯟ ꯄ꯭ꯂꯥꯟ ꯏꯈꯠꯄꯅ ꯁꯦꯝꯦꯃꯤꯁꯦꯣꯣꯏꯦꯁꯤꯗꯤ ꯑꯩꯈꯣꯏ ꯄꯩꯈꯥ ꯊꯥꯔꯣꯏꯕꯥꯏꯁꯟ ꯄ꯭ꯂꯥꯟ ꯏꯈꯠꯀꯅꯤꯕ ꯂꯥꯏꯁꯟ ꯄ꯭ꯂꯥꯟ ꯏꯈꯠꯄ ꯍꯥꯏꯁꯦ ꯑ ꯀꯩꯅꯣ ꯀ꯭ꯂꯥꯁ ꯁꯤꯛꯁ ꯑꯩꯅ ꯇꯦꯟꯕꯨꯛꯀꯤ ꯃꯔꯛꯇ ꯂꯩꯕ ꯑꯩꯈꯣꯏꯒꯤ ꯁꯞꯖꯦꯛꯁꯤꯡꯁꯦ ꯁꯤꯒꯤ ꯁꯕꯖꯦꯛꯁꯤꯡꯁꯤꯒꯤ ꯁꯣꯁꯦꯜ ꯁꯥꯏꯟꯁꯀꯤ ꯀꯩꯅꯣ ꯑꯩꯈꯣꯏ ꯌꯥꯎꯔꯤꯕ ꯆꯦꯞꯇꯔꯁꯤꯡꯁꯦ ꯁꯤꯗꯩꯁꯤꯗ ꯑꯒꯤ ꯏꯆꯦꯅ ꯇꯥꯛꯅꯤꯡꯕ ꯇꯣꯄꯤꯛ ꯅꯤꯝꯐꯨ ꯈꯟꯒꯠꯂꯣ ꯅꯠꯇ꯭ꯔ ꯀꯨꯟꯊ꯭ꯔꯥ ꯈꯟꯒꯠꯂꯣ ꯍꯥꯏꯔꯒ ꯗꯗꯨ ꯀꯔꯝ ꯃꯥꯏꯅ ꯇꯥꯛꯀꯅꯤ ꯍꯥꯏꯕꯗꯣ ꯑꯩꯈꯣꯏꯅ ꯏꯔꯒ ꯀꯩꯅꯣꯒꯤ ꯁ꯭ꯀꯨꯜꯒꯤ ꯁꯤ ꯁꯤꯒꯤ ꯁꯨꯄꯔꯚꯥꯏꯖꯔꯗꯨꯗ ꯌꯦꯡꯍꯟꯗꯣꯏꯅꯦꯕ ꯑꯗꯣ ꯐꯨꯃꯛꯇꯤ ꯀꯩꯁꯨ ꯌꯦꯡꯅꯗꯕꯅꯦ ꯃꯉꯥ ꯃꯉꯥꯃꯛ ꯇꯪꯄꯤꯅꯕꯅꯤ ꯃꯉꯥ ꯑꯗꯨꯗ ꯏꯆꯦꯗ ꯐꯖꯅ ꯆꯨꯝ ꯇꯥꯔꯒꯗꯤ ꯂꯦꯝꯍꯧꯔꯤꯕ ꯀꯨꯟꯊ꯭ꯔꯥ ꯃꯉꯥꯗꯨꯗꯤ ꯆꯦꯅ ꯊꯣꯛꯄ ꯑꯗꯨꯝ ꯏꯔꯣꯅ ꯍꯥꯏꯔꯛꯀꯅꯦꯕꯀꯣ ꯑꯗꯨ ꯐꯖꯅ ꯆꯦꯛ ꯇꯧꯗꯣꯏꯁꯤ ꯃꯉꯥꯁꯤꯅꯦꯕ ꯑꯗꯨꯗꯤ ꯑꯩꯈꯣꯏ ꯀꯣꯂꯦꯖ ꯀꯥꯔꯔꯣꯏ ꯀꯣꯂꯦꯖ ꯀꯥꯗꯕꯤ ꯌꯨꯝꯗ ꯑꯗꯨꯝ ꯂꯩꯔꯒ ꯑ ꯌꯨꯝꯗ ꯇꯣꯏꯅꯦꯕ ꯏꯕꯗꯣ ꯇꯁꯦꯡꯅ ꯍꯥꯏꯔꯒꯗꯤ ꯑꯗꯨꯝ ꯑꯝ ꯁꯤꯟꯕ ꯌꯥꯝ ꯌꯥꯎꯋꯦꯕ ꯑꯗꯨꯝ ꯁꯤꯟꯅꯕ ꯉꯥꯛꯇꯅꯦ ꯍꯥꯏꯗꯤ ꯑꯗꯨꯒꯤ ꯀꯩꯅꯣꯗꯣ ꯂꯣꯏ ꯁꯦꯝ ꯂꯩꯕꯗ ꯑꯗꯣ ꯑꯩꯈꯣꯏꯗ ꯀꯣꯛꯇꯕ ꯃꯇꯝ ꯂꯩꯇꯕꯅꯤꯅ ꯃꯉꯥꯃꯨꯛ ꯍꯥꯏꯕꯗꯨꯗ ꯐꯖꯦ ꯐꯖꯅ ꯃꯉꯥꯃꯨꯛꯇꯣ ꯁꯦꯝꯃꯒ ꯍꯩꯔꯕ꯭ꯔꯅ ꯆꯦꯛ ꯇꯧꯔꯅꯤ ꯍꯩꯔꯦ ꯍꯥꯏꯔ ꯀꯥꯟꯗꯗꯤ ꯂꯦꯝꯍꯧꯔꯤꯁꯤꯡꯗꯨꯗꯤ ꯍꯥꯟꯅꯒꯤ ꯂꯦꯁꯟ ꯄ꯭ꯂꯥꯟ ꯂꯩꯕ ꯑꯇꯣꯞꯄꯗꯤ ꯑꯃꯗꯤ ꯑꯃ ꯁꯤꯟꯅꯔꯒ ꯃꯥꯟꯅꯗꯕꯗꯣ ꯅꯤꯝꯐꯨꯗꯣ ꯁꯨꯍꯟꯗꯣꯏꯅꯦꯕ ꯑꯗꯨꯒ ꯑꯗꯨꯒꯤ ꯂꯦꯁꯟ ꯄ꯭ꯂꯥꯟꯗꯣ ꯍꯧꯖꯤꯛꯀꯤ ꯏꯆꯦꯍꯣꯏꯅ ꯆꯠꯇꯣꯔꯤꯕ ꯁ꯭ꯀꯨꯜꯒꯤ ꯄ꯭ꯔꯤꯟꯁꯤꯄꯥꯜꯗꯣ ꯑꯗꯨꯗꯃꯨꯛ ꯄꯤꯗꯣꯏꯅꯦꯕ ꯑꯗꯨꯗꯨꯅ ꯃꯥꯅ ꯑꯃꯨꯛ ꯆꯦꯛ ꯇꯧꯔꯒ ꯃꯥꯅ ꯃꯥꯅ ꯌꯥꯔꯦ ꯆꯨꯝꯃꯦꯅ ꯄꯤꯈꯠꯂꯛ ꯁꯣꯏꯇꯧꯔ ꯄꯤꯔꯛꯀꯗꯣꯏꯅꯦꯕ ꯗꯣ ꯍꯥꯏꯖꯕꯩ ꯋꯥꯅꯤ ꯀꯩꯁꯨ ꯃꯥꯅ ꯆꯦꯛ ꯇꯧꯔ ꯑꯗꯨꯝ ꯁꯣꯏꯗꯤ ꯇꯧꯔ ꯁꯣꯏꯗꯤ ꯇꯧꯔꯛꯀꯅꯤ ꯑꯗꯨ ꯆꯦꯛꯇꯤ ꯀꯩꯁꯨ ꯇꯧꯔꯣꯏꯕ ꯆꯦꯛ ꯇꯧ ꯂꯩꯔꯗꯤ ꯃꯇꯝ ꯌꯥꯝ ꯃꯥꯡꯈ꯭ꯔꯅꯤꯕ ꯁꯥꯠꯟ ꯇꯧꯔ ꯑꯗꯨꯝ ꯊꯥꯗꯣꯛꯂꯛ ꯀꯅꯤꯕ
ꯑꯗꯨ ꯑꯥ ꯑꯗꯨꯗꯤ ꯔꯥꯀꯦꯁ ꯑꯩꯁꯦ ꯍꯌꯦꯡ ꯑꯦꯠꯃꯤꯁꯟ ꯇꯧꯕ ꯆꯠꯄꯗꯨꯗ ꯃꯣꯏꯅ ꯁꯥꯏꯟꯁꯀꯤꯗꯨꯗ ꯌꯥꯔꯛꯑꯒꯅ ꯌꯥꯔꯛꯄꯩ ꯃꯑꯣꯡꯗ ꯑꯗꯨꯝ ꯇꯧꯕ ꯌꯥꯔꯦ ꯅꯠꯇ꯭ꯔꯥ ꯌꯥꯔꯛꯇ꯭ꯔꯒꯅ
ꯈꯤꯇꯪ ꯇꯗꯥ ꯆꯦꯇꯟ
ꯍꯥꯟꯅ ꯉꯥꯡꯅꯍꯜꯂꯅꯤ ꯑꯗꯨ ꯃꯒꯤ ꯂꯝꯕꯤꯗꯨꯅ ꯁꯨꯡꯂꯩꯃꯩ ꯂꯩꯇ꯭ꯔꯒꯗꯤ ꯍꯣꯏ ꯁꯨꯡꯂꯩꯃꯩ ꯂꯩꯔꯔꯣꯏ ꯍꯥꯏꯔꯒꯗꯤ ꯑꯩ ꯕꯦꯠ ꯇꯧꯗ ꯌꯥꯗꯦ ꯍꯥꯏꯔꯒꯅ ꯑꯩ ꯕꯣꯜ ꯁꯥꯏꯟꯁꯇ ꯇꯧꯕ ꯇꯥꯕ
ꯑꯥ ꯑꯗꯨ ꯇꯥꯆꯦꯇꯟꯗ ꯑꯝꯇꯪ ꯍꯥꯏꯔꯝꯃꯣꯕ ꯇꯥꯆꯦꯇꯟꯁꯤꯗꯤ ꯐꯤꯗꯤ ꯃꯥꯡꯕ ꯇꯜꯂꯦ ꯑꯗꯨꯗꯨꯅ ꯃꯣꯏꯅ ꯁꯨꯃꯥꯏꯅ ꯑꯩ ꯌꯥꯔꯣꯏ ꯈꯣꯠꯂꯣꯏꯔꯣꯏ ꯁꯨꯝ ꯇꯧ ꯂꯩꯑꯔꯕꯅꯤꯅ ꯑꯩ ꯄꯣꯠꯥꯏꯁꯗ ꯑꯗꯨꯝ ꯇꯧꯁꯜꯂꯒꯦ ꯑꯗꯨꯝ ꯁ ꯁꯁ꯭ꯋꯥꯏꯁꯤꯗ ꯇꯧꯔꯒꯦ ꯍꯌꯦꯡꯋꯥ ꯦꯠ ꯑꯗꯨꯗꯤ ꯕꯦꯠ ꯂꯣꯏꯒ ꯌꯥꯕꯅꯤꯅ ꯦꯊ ꯁꯔꯇꯤꯐꯤꯦꯠ ꯕꯤ ꯑꯦꯁ ꯑꯣꯏ ꯁꯥꯏꯟꯁ ꯂꯣꯏꯔꯛꯄꯅꯤ ꯑꯗꯨ ꯂꯣꯏꯔꯛꯄꯅꯤ ꯍꯥꯏꯕ
ꯑꯃꯗꯤ ꯑ ꯂꯩꯇꯦꯕ ꯕꯦꯠꯁꯤꯗ
ꯑꯥ ꯑꯗꯨꯗꯨꯅ ꯀꯩꯁꯨ ꯀꯥꯏꯗꯦꯕ
ꯑꯣ ꯑꯗꯨꯗꯤ ꯑꯣꯖꯥ ꯍꯌꯦꯡ ꯅꯪ ꯑꯩꯅ ꯁꯣꯁꯦꯜ ꯁꯥꯏꯟꯁꯇ ꯂꯣꯏꯔꯛꯄ ꯑꯣꯏꯔꯦ ꯈꯜꯂꯤ ꯑꯗꯨꯗꯤ ꯅꯪꯒꯤ ꯇꯤ ꯖꯤ ꯇꯤꯒꯤ ꯑꯣꯖꯥ ꯀꯧꯔꯛꯄꯗꯗꯤ ꯑꯩꯒꯤ ꯁꯕꯖꯦꯛꯇꯣ ꯁꯣꯁꯦꯜ ꯁꯥꯏꯟꯁꯇꯅ ꯂꯥꯛꯑꯣꯏꯗ꯭ꯔꯣ
ꯀꯩꯅꯣꯗꯗꯤꯝ ꯅꯠꯇꯦꯌꯦ ꯑꯣꯖꯥ ꯀꯧꯔꯛꯄꯗ ꯊꯕꯛ ꯀꯧꯔꯛꯄꯗꯗꯤ ꯑꯗꯤ ꯁꯣꯁꯦꯜ ꯁꯥꯏꯟꯁꯀꯤꯗꯤ ꯑꯣꯖꯥ ꯀꯧꯔꯦ ꯀꯩꯅꯣ ꯁꯥꯏꯟꯁꯀꯤ ꯑꯣꯖꯥ ꯀꯧꯔꯦ ꯍꯥꯏꯕ ꯃꯇꯝꯗ ꯏꯆꯦꯅ ꯍꯥꯞꯇꯣꯏꯁꯦ ꯃꯦꯟ ꯑꯣꯏꯅ ꯒ꯭ꯔꯦꯖꯨꯋꯦꯁꯟꯒꯤ ꯀꯩꯅꯣꯗꯨꯅꯦꯕ ꯒ꯭ꯔꯦꯖꯨꯋꯦꯁꯟꯒꯤ
ꯑ ꯁ ꯁꯥꯗꯤꯕꯤꯒꯦꯠꯇꯣ
ꯑꯗꯨꯒ ꯒꯠꯀꯤ ꯁꯥꯔꯇꯤꯐꯤꯦ ꯇꯨꯒ
ꯑꯣ ꯑꯩꯅ ꯁ ꯑꯣ ꯑꯩ ꯒ꯭ꯌꯥꯟ ꯇꯥꯃꯝꯗꯔꯦ ꯕꯦꯠꯁꯦ ꯀꯩꯗ ꯂꯣꯏꯔꯛꯏ ꯍꯥꯏꯕꯒꯤ ꯋꯥꯔꯤꯗꯅꯦꯕ
ꯃꯣꯏꯁꯨ ꯂꯩꯔꯣꯏꯕ ꯀꯩꯁꯨ
ꯑꯗꯨ ꯂꯩꯔꯣꯏꯑꯕ ꯑꯗ ꯗꯗꯤ ꯇꯤ ꯖꯤ ꯇꯤ ꯇꯧꯔꯛꯄꯩ ꯃꯇꯝꯗ ꯑꯩꯒꯤ ꯁꯥꯏꯟꯁꯀꯤ ꯑꯣꯖꯥ ꯀꯧꯔꯦ ꯍꯥꯏꯔꯒ ꯑꯗꯨꯗꯤ ꯑꯩꯅ ꯁꯥꯏꯟꯁꯀꯤ ꯒ꯭ꯔꯦꯖꯨꯋꯦꯠꯀꯤ ꯁꯥꯔꯇꯤꯐꯤꯀꯦꯠ ꯁꯥꯏꯟꯁꯁꯦ ꯍꯥꯞꯆꯤꯜꯂꯅꯤ ꯑꯗꯨꯒ ꯕꯤ ꯑꯦꯗ ꯕꯤ ꯑꯦꯗꯀꯤ ꯂꯣꯏꯕꯒꯤꯗꯨꯅ ꯑꯦꯝ ꯑꯦꯒꯤ ꯑꯦꯝ ꯑꯦꯗ ꯑꯩꯗꯤ ꯄꯣꯜ ꯁꯥꯏꯟꯁ ꯕꯠ ꯂꯣꯏꯔꯛꯄꯅꯤ ꯀꯩ ꯀꯥꯏꯔꯗꯗꯤ ꯦꯠ ꯍꯥꯏꯕꯤꯒꯤ ꯑꯗꯨ ꯍꯥꯞꯆꯤꯟꯕ ꯋꯥꯅꯦꯕ
ꯍꯣꯏ ꯑꯦꯃꯤꯒꯤꯗꯣ ꯍꯨꯡꯥꯎ ꯍꯥꯞꯄꯔꯣꯏ ꯑꯦꯃꯤꯒꯤꯁꯤ ꯄꯣꯠꯇꯨꯃ ꯍꯥꯞꯄꯔꯣꯏꯕ ꯑꯗꯨ ꯕꯦꯠ ꯂꯣꯏꯔꯦ ꯍꯥꯏꯔꯒ ꯄꯕꯦꯠꯀꯤ ꯕꯤ ꯑꯦꯗꯀꯤ ꯁꯥꯔꯇꯤꯐꯤꯀꯦꯠꯇ ꯍꯌꯦꯡꯋꯥꯏ ꯕꯤ ꯑꯦꯗ ꯂꯣꯏꯔꯦ ꯍꯥꯏꯔꯒ ꯇꯣꯛꯀꯈꯤꯕ ꯕꯤ ꯑꯦꯗ ꯏꯟ ꯁꯣꯁꯦꯜ ꯁꯥꯏꯟꯁ ꯀꯥꯏꯅ ꯍꯥꯏꯔꯣꯏꯕ ꯑꯗꯣ ꯕꯤ ꯑꯦꯗ ꯂꯣꯏꯔꯦ ꯈꯇꯪ ꯍꯥꯏꯒꯅꯦꯕ ꯑꯗꯨꯒ ꯃꯥꯔꯛꯁꯤꯠꯇꯁꯨ ꯃꯉꯥꯏꯔꯦ ꯁ‌ꯦꯃꯤꯁꯇꯔꯒꯤ ꯃꯥꯛꯁꯤꯠ ꯑꯃꯥ ꯂꯣꯏꯕꯁꯤꯗꯩꯁꯤꯗ ꯐꯥꯔꯁ ꯁꯦꯃꯤꯁꯇꯔꯗ ꯑꯗꯨꯒ ꯐꯪꯉꯦ ꯁꯦꯀꯦꯟ ꯁꯦꯃꯤꯁꯇꯔ ꯑꯗꯨꯒꯤ ꯐꯪꯉꯦ ꯍꯥꯏꯅꯤ ꯑꯗꯨꯒ ꯃꯁꯤꯁꯤꯠꯇꯁꯨ ꯕꯤ ꯑꯦꯠ ꯏꯟ ꯁꯣꯁꯦꯜ ꯁꯥꯏꯟꯁ ꯀꯔꯤ ꯀꯔꯥ ꯑꯃꯐꯧ ꯊꯥꯔꯣꯏꯕ
ꯑꯣ ꯑꯗꯨꯗꯣ ꯕꯤꯁꯁꯦ ꯇꯝꯕ ꯃꯇꯝꯗꯨꯗ ꯃꯥꯒꯤ ꯑꯩꯒꯤ ꯈꯤꯇꯪ ꯄꯦꯗꯥꯒꯣꯖꯤꯗꯣ ꯈꯟꯕꯒꯤ ꯋꯥꯔꯤꯅꯦꯕꯀꯣ
ꯍꯣꯏ ꯑꯩꯅ ꯍꯌꯦꯡ ꯑꯩꯅ ꯁꯤꯗ ꯍꯩꯅꯖꯔꯛꯄꯅꯤ ꯑꯩꯗꯤ ꯁꯤꯗ ꯍꯩꯅꯖꯔꯛꯄꯅꯤ ꯑꯩꯗꯤ ꯁꯤꯗ ꯇꯝꯅꯤꯡꯉ ꯇꯝꯗꯣꯏꯅꯦ ꯍꯥꯏꯕꯒꯤ ꯁꯨꯝ ꯀ ꯈꯟꯕꯒꯤ ꯋꯥꯅꯦꯕ ꯍꯥꯏꯗꯤ ꯑꯩꯗꯤ ꯃꯦꯠꯁꯀꯤ ꯑꯣꯖꯥ ꯑꯣꯏꯗꯣꯏꯅꯤꯅ ꯃꯦꯠꯁꯦ ꯀꯔꯝꯅ ꯇꯥꯛꯇ꯭ꯉꯩ ꯍꯥꯏꯕꯗꯣ ꯑꯩ ꯕꯦꯠꯇ ꯇꯝꯖꯕ ꯈꯛꯇꯅꯦꯕ ꯑꯗ ꯑꯗꯨ ꯈ ꯇꯅꯤꯗ ꯑꯗꯨꯗꯨꯅ ꯑ
ꯑꯗꯨ ꯑꯗꯨ ꯑꯣꯏ ꯇꯔꯗꯤ ꯑꯩꯅ ꯄꯣꯜ ꯁꯥꯏꯟꯁꯇ ꯂꯣꯏꯁꯤꯜꯂꯒꯁꯨ ꯇꯤ ꯖꯤ ꯇꯤꯒꯤ ꯑꯣꯖꯥ ꯀꯧꯔꯛꯄ ꯃꯇꯝꯗ ꯇꯤ ꯖꯤ ꯇꯤ ꯑꯣꯖꯥ ꯃꯇꯝꯗ ꯑꯩꯗꯤ ꯒ꯭ꯔꯦꯖꯨꯋꯦꯠ ꯁꯥꯏꯟꯁꯇꯣ ꯍꯥꯞꯆꯜꯂꯅꯤ ꯍꯌꯦꯡ ꯂꯥꯏꯛ ꯑꯣꯖꯥ ꯑꯣꯏꯕ ꯃꯇꯝꯗꯅ ꯑꯩꯅ ꯁꯥꯏꯟꯁꯇꯣ ꯁꯞꯖꯦꯛꯇꯣ ꯍꯥꯞꯇꯥꯥꯔꯒꯗꯤ ꯁꯥꯏꯟꯁꯀꯤꯗꯤꯣ ꯑꯣꯖꯥꯗ ꯑꯣꯏꯕ ꯇꯥꯕꯅꯦꯕ ꯑꯗꯨꯗꯤ ꯅꯠꯇ꯭ꯔꯥ
ꯍꯣꯏ ꯍꯣꯏ ꯕꯤ ꯑꯦꯠꯀꯤ ꯃꯥꯔꯛꯁꯤꯠ ꯁꯕꯖꯦꯛ ꯃꯥꯔꯛꯁꯤꯠ ꯑꯣꯏꯒꯦꯔꯥ ꯁꯥꯔꯇꯤꯐꯤꯀꯦꯠ ꯑꯣꯏꯒꯦꯔꯥ ꯍꯥꯞꯄꯤꯔꯅꯤ ꯑꯗꯨꯒ ꯒ꯭ꯔꯦꯖꯨꯋꯦꯁꯟꯒꯤ ꯏꯆꯦꯒꯤ ꯖꯦꯅꯦꯔꯦꯜꯅꯤ ꯍꯥꯏꯕ ꯂꯥꯏꯞ ꯁꯥꯏꯟꯁꯁꯤꯗ ꯑꯗꯨꯃ ꯍꯥꯞꯄꯤꯔꯅꯤ ꯑꯗꯨ ꯑꯗꯨꯝ ꯁꯥꯏꯟꯁꯇ ꯑꯣꯜꯂꯕꯅꯦꯕ ꯑꯗꯨ ꯑꯗꯨꯝ ꯑꯣꯜꯂꯗꯣꯏꯅꯤ
ꯁꯤꯁꯨꯃꯤꯅꯪ ꯍꯥꯏꯗꯣ ꯒ꯭ꯌꯥꯟ ꯇꯥꯔꯛꯑꯦ ꯑꯩ ꯍꯧꯖꯤꯛꯇ ꯑꯩꯅ ꯈꯜꯂꯨꯕꯅꯦ ꯕꯦꯠꯇ ꯇꯧꯔꯛꯏꯕ ꯁꯕꯖꯦꯛꯇꯣ ꯖꯨꯂꯣꯖꯤ ꯕꯣꯠꯅꯤ ꯑꯗꯨ ꯑꯗꯥ ꯑꯗꯨ ꯂꯩꯕ ꯃꯌꯥꯝꯗꯣ ꯑꯗꯨꯅ ꯑꯗꯨꯝ ꯍꯌꯦꯡ ꯖꯨꯂꯣꯖꯤ ꯑꯗꯨꯝ ꯇꯥꯛꯄꯒꯤ ꯐꯤꯕꯝꯗ ꯂꯩꯕꯒꯤ ꯋꯥꯈꯜꯗ ꯈꯜꯂꯨꯕꯅꯤꯅꯦ
ꯂꯩꯇ ꯂꯩꯇ ꯑꯗꯨ ꯂꯩ ꯂꯩꯇꯕꯅꯦ ꯑꯁꯦꯡꯕꯩꯗꯤ ꯑꯗꯨꯃꯥꯏꯅꯕꯨꯗꯤ ꯈꯟꯅꯕꯅꯦꯕꯀꯣ ꯑꯗꯨꯃꯥꯏꯅ ꯈꯟꯅꯔꯒꯁꯨ ꯑꯗꯨ ꯀꯩꯁꯨ ꯊꯣꯏꯗꯣꯛꯇꯦꯕ
ꯑꯩ ꯔꯥꯀꯦꯁ ꯑꯩ ꯊꯝꯃꯒꯦ ꯑꯉꯥꯡ ꯀꯞ ꯂꯩꯔꯦ
ꯐꯔꯦ ꯐꯔꯦ ꯏꯆꯦ ꯑꯗꯨꯗꯤ ꯍꯣꯏ ꯀꯣꯟ ꯑꯃꯨꯛ ꯐꯥꯎꯅꯔꯁꯤ